ꯍꯜꯂꯣ ꯢꯌꯥꯝꯕ
ꯑꯥꯏꯁ ꯍꯨꯖꯤꯛꯀꯥꯟꯖꯤꯕꯨ ꯅꯨꯡꯉꯥꯏꯔꯤꯕꯣ
ꯅꯨꯡꯉꯥꯏꯔꯤ ꯗꯨꯅꯤ ꯢꯌꯥꯝꯕ ꯋꯥꯏ ꯍꯥꯏꯕꯗꯤ ꯌꯥꯗꯝꯅꯤꯅ ꯈꯔ ꯆꯥ ꯈꯔ ꯊꯛ ꯑꯗꯨꯝ ꯃꯇꯝ ꯂꯦꯟꯕꯣꯢ ꯀꯩꯑꯣꯏ ꯍꯤꯡꯉꯤꯗꯨꯅꯤ
ꯢꯌꯥꯝꯕꯗꯤ ꯀꯩꯀꯩ ꯍꯣꯠꯅꯔꯤꯒꯦ ꯍꯧꯖꯤꯛ ꯀꯥꯟꯁꯤꯕꯣ ꯌꯥꯝꯅ ꯁꯦꯟ ꯄꯥꯏꯈꯠꯈ꯭ꯔ ꯃꯥꯜꯂꯦꯗ
ꯑꯁ ꯀꯗꯥꯏꯗꯩꯅꯣꯗ ꯁꯦꯟꯅꯨꯡ ꯄꯥꯏꯕ ꯅꯠꯇꯦꯗ ꯕꯛꯅ ꯌꯥꯗ꯭ꯔꯦꯅꯦ ꯍꯧꯖꯤꯛꯇꯤ ꯀꯩꯅꯣ ꯈꯔ ꯐ꯭ꯔꯥꯝ ꯃꯆꯥ ꯑꯃꯥ ꯂꯩꯔꯤꯌꯦ
ꯎꯝ
ꯉꯥ ꯅꯨꯡ ꯈꯔ ꯊꯥꯗꯕ꯭ꯔ ꯑꯗꯒꯤ ꯍꯤꯡꯒꯣꯟꯗ ꯈꯔ ꯃꯅꯥ ꯃꯁꯤꯡ ꯈꯔ ꯊꯥꯖꯤꯟꯕ ꯗꯒꯤ ꯁꯥ ꯁꯟ ꯈꯔ ꯂꯣꯏꯔꯒ ꯁꯨꯝ ꯁꯨꯝ ꯀꯩ ꯍꯥꯏꯅꯤ ꯑꯩꯈꯣꯏꯒꯤ ꯍꯤꯡꯗ ꯌꯥꯗꯝꯃꯤꯅ ꯍꯥꯏꯇꯥꯔꯦ
ꯎꯝ
ꯃꯤꯒꯤ ꯇꯥꯏꯞꯇ ꯊꯕꯛ ꯏꯪꯈꯥꯡ ꯍꯥꯏꯔꯦ ꯈꯣꯏꯅ ꯃꯅꯤꯄꯨꯔꯗꯗꯤ ꯅꯪ ꯍꯦꯟ ꯈꯪꯉ ꯈꯪꯉꯝꯃꯅꯤ ꯊꯕꯛ ꯏꯪꯈꯥꯡ ꯍꯥꯏꯖꯦ ꯀꯔꯞꯁꯟ ꯀꯔꯞꯁꯟ ꯉꯥꯠꯇ ꯉꯥꯏꯔꯝꯃꯤꯅ
ꯎꯝ
ꯁꯨꯝꯕꯖꯤꯖꯨ ꯑꯃꯨꯛ ꯈꯣꯏꯅ ꯑꯃꯨꯛ ꯌꯦꯡꯉꯨꯅꯤ ꯀꯩꯗꯧꯔꯨꯅꯤ ꯑꯦꯛꯖꯥꯝ ꯖꯥꯝ ꯊꯥꯔꯨꯅꯤ ꯄꯩꯁꯥ ꯄꯤꯌꯨ ꯍꯥꯏꯔꯛꯀꯅꯤ ꯀꯥꯟꯅꯗꯦꯅ ꯁꯨꯝ ꯏꯁꯥꯒꯤ ꯄꯥꯊꯣꯛꯄ ꯌꯥꯕ ꯑꯣꯏꯅ ꯌꯦꯡꯕꯅ ꯐꯔꯦꯅ ꯐꯥꯝꯅꯨꯡ ꯈꯔ ꯍꯣꯠꯅꯗꯅ ꯂꯩꯔꯤꯖꯤꯅꯤꯅꯦ
ꯏꯌꯥꯝꯕꯅ ꯈꯜꯂꯤꯗꯣ ꯌꯥꯝ ꯊꯤ ꯆꯨꯝꯕ ꯋꯥꯐꯝꯅꯤ ꯑꯔꯥꯟꯕ ꯑꯝꯇ ꯌꯥꯎꯗꯦ
ꯊꯕꯛꯇ ꯑꯩꯈꯣꯏꯒꯤ ꯁꯨꯝ ꯅ ꯊꯕꯛꯅꯦꯅ ꯗꯨꯝ ꯊꯕꯛ ꯊꯕꯛ ꯁꯨꯝ ꯇꯥꯅ ꯂꯩꯅꯤ ꯆ ꯆꯍꯤꯗꯤ ꯁꯨꯝ ꯅꯣꯡꯃ ꯅꯣꯡꯃꯩ ꯍꯧꯖꯤꯜꯂꯛ ꯀꯅꯦ ꯈꯣꯏꯅ ꯂꯥꯏꯔꯤꯛ ꯇꯝꯃꯤꯉꯥꯏ ꯃꯇꯝꯗꯕꯣ ꯑꯩꯈꯣꯏꯒꯤ ꯏꯃꯥꯟ ꯏꯃꯥꯟꯅꯕ ꯑꯩꯈꯣꯏꯒꯤ ꯍꯣꯏ ꯃꯣꯏꯗꯣ ꯈꯣꯏꯅ ꯌꯥꯝ ꯍꯟꯗꯅ ꯎꯕꯩ ꯋꯥꯔꯤ ꯅꯠꯇꯕ ꯍꯥꯏꯗꯤ ꯂꯥꯏꯔꯤꯛ ꯇꯝꯕ ꯇꯝꯗꯕ ꯍꯥꯏꯗꯤ ꯈꯔ ꯇꯝꯃꯝꯃ ꯇꯣꯛꯈꯤꯕ ꯏꯃꯥꯟꯅꯕꯉꯩ ꯆꯦꯛ ꯁꯨꯕ ꯆꯠꯄ ꯀꯩꯗꯧꯕ ꯃꯌꯥꯝ ꯑꯈꯣꯏꯒꯤ ꯃꯤꯁꯇꯤ ꯑꯣꯏꯗꯅ ꯕꯣꯔ ꯃꯤꯁꯇꯤꯒꯥ ꯀꯥꯗꯅ ꯍꯥꯏꯗꯤ ꯄꯩꯁꯥ ꯃꯌꯥꯝ ꯃꯌꯥꯝ ꯇꯥꯟ ꯐꯪ ꯂꯩꯒ꯭ꯔꯦ
ꯎꯝ
ꯑꯩꯁꯀꯤꯅ ꯑꯈꯣꯏꯅ ꯀꯣꯂꯦꯖ ꯂꯣꯏꯔꯖꯨ ꯑꯈꯣꯏꯅ ꯁꯨꯝ ꯊꯕꯛꯅꯦ ꯊꯕꯛꯅꯦ ꯁꯨꯝ ꯇꯧ ꯂꯩꯔꯒꯥꯗꯤ ꯈꯣꯏꯒꯦꯞ ꯎꯝ ꯊꯕꯛꯇꯨꯖꯨ ꯑꯗꯨꯝ ꯇꯥꯅ ꯇꯥꯅ ꯁꯨꯝ ꯐꯪꯖꯤꯜꯂꯛꯇ꯭ꯔꯥꯒꯗꯤ
ꯃꯇꯝꯗꯤ ꯁꯨꯝ ꯍꯧꯒꯤꯝꯅꯤꯅ ꯑꯈꯣꯏꯗꯥ ꯑꯋꯥꯕ ꯍꯥꯏꯗꯣ ꯑꯣꯏꯗꯅ
ꯃꯥꯅꯦ ꯃꯥꯅꯦ
ꯖꯤꯗꯤ ꯁꯨꯝ ꯍꯧꯖꯤꯜꯂꯛꯑꯒꯥ ꯍꯌꯦꯡ ꯄꯩꯁꯥꯗꯤ ꯑꯝꯇꯥ ꯂꯩꯍꯧꯗꯥ ꯑꯗꯒꯤ ꯆꯍꯤ ꯌꯥꯝꯈꯠꯂꯛꯀꯥꯟꯗꯥ ꯑꯃꯨꯛ ꯇꯧꯅꯤꯡꯉꯛꯄ ꯃꯌꯥꯝꯗꯨꯖꯨ ꯍꯦꯛ ꯇꯧꯕ ꯍꯦꯛ ꯇꯟꯕꯒꯨꯝꯕ
ꯎꯝ
ꯇꯨꯃꯤꯟꯅ ꯂꯩꯔꯤꯁꯦ ꯑꯃꯨꯛ
ꯍꯤꯡꯒꯣꯟ ꯅꯨꯡ ꯃꯅꯥ ꯃꯁꯤꯡ ꯉꯥꯒꯗꯤ ꯀꯩ ꯀꯩ ꯀꯃꯥꯏ ꯇꯧꯔꯤ
ꯅꯥ ꯅꯥ ꯃꯥꯁꯤꯡꯁꯦ ꯑꯗꯨꯝ ꯃꯇꯝ ꯃꯇꯝꯒꯤ ꯍꯥꯏꯗꯤ ꯕꯤ ꯃꯇꯝꯗꯥ ꯀꯣꯕꯤ ꯊꯥꯕ
ꯎꯝ
ꯀꯩ ꯍꯥꯏꯅꯤ ꯍꯋꯥꯏ ꯃꯇꯝꯗꯥ ꯍꯋꯥꯏ ꯊꯔꯥꯛꯀꯨꯝꯕ ꯀꯩꯒꯨꯝꯕ ꯈꯔ ꯍꯦꯛ ꯊꯥꯕꯒꯨꯝꯕ ꯍꯤꯡꯒꯣꯟꯒꯤ ꯃꯅꯥ ꯃꯁꯤꯡ ꯖꯤꯗꯤ ꯏꯅꯥꯎ ꯄꯩꯁꯥ ꯀꯩꯁꯨ ꯌꯥꯝꯅ ꯂꯥꯛꯄ ꯅꯠꯇꯦꯗ ꯍꯥꯏꯗꯤ ꯋꯥꯔꯤꯗꯨꯅ ꯍꯦꯜꯂꯦꯕ
ꯎꯝ
ꯊꯪꯗꯩꯗꯤ ꯁꯣꯏꯗꯤ ꯍꯤꯡꯒꯣꯜꯒꯤ ꯃꯅꯥ ꯃꯁꯤꯡꯖꯦ ꯍꯩꯇꯦ ꯀꯥꯅꯣ ꯑꯣꯏꯅ ꯇꯧꯔꯒꯦ ꯈꯜꯂꯦ ꯍꯥꯏꯗꯤ ꯏꯁꯥꯒꯤ ꯑꯩꯈꯣꯏꯒꯤ ꯌꯨꯝꯈꯛꯀꯤ ꯆꯥꯕ ꯀꯣꯟꯅꯅꯕ ꯈꯔ ꯊꯥꯔꯒꯀꯣ
ꯎꯝ
ꯑꯇꯣꯞꯄ ꯇꯧꯕ ꯌꯥꯕ ꯑꯣꯏꯅ ꯌꯦꯡꯒꯦꯅ ꯇꯜꯂꯦ ꯍꯥꯏꯗꯤ ꯋꯥꯏꯑꯕ ꯃꯅꯥ ꯃꯁꯤꯡ ꯊꯥꯕ ꯍꯩꯖꯦ
ꯃꯥꯅꯦ ꯃꯥꯅꯦ
ꯑꯗꯨꯝ ꯑꯋꯥꯕꯗ ꯑꯋꯥꯕ ꯍꯥꯏꯗꯣ ꯑꯣꯏ ꯂꯩꯃꯤꯅ ꯁꯨꯝ ꯏꯁꯥꯖꯦ ꯌꯥꯝ ꯑꯗꯩ ꯊꯕꯛꯁꯦ ꯌꯥꯝꯕꯅꯤꯅꯀꯣ
ꯎꯝ
ꯀꯥꯡꯒꯤ ꯑꯃꯨꯛ ꯍꯣꯠꯅꯅꯤ ꯑꯗꯩ ꯁꯥ ꯁꯟꯒꯤ ꯑꯃꯨꯛ ꯍꯣꯠꯅꯅꯤ ꯍꯤꯡꯒꯣꯟꯒꯤ ꯍꯣꯠꯅꯅꯤ ꯑꯗꯨꯗꯤ ꯄꯨꯔꯥ ꯏꯁꯥꯁꯦ ꯋꯥꯏꯑꯕ ꯑꯗꯨꯅ ꯈꯔ ꯈꯤꯇꯪ ꯋꯥꯔꯣꯏꯗꯕꯀꯣ ꯁꯥꯒꯨꯝꯕꯖꯤꯅ ꯑꯃꯨꯛ ꯈꯔ ꯑꯈꯣꯏꯒꯤ ꯃꯆꯤꯟꯖꯥꯛꯁꯦ ꯈꯔ ꯄꯤꯖꯥꯈ꯭ꯔꯥꯒ ꯑꯗꯨꯝ ꯌꯥꯏꯕ ꯍꯤꯡꯈꯣꯜ ꯍꯥꯏꯁꯤꯗꯤ ꯑꯃꯨꯛ ꯀꯩ ꯍꯥꯏꯅꯤ ꯊꯥꯕꯗꯒꯤ ꯁꯦꯝꯃꯛꯄ ꯀꯩꯗꯧꯕ ꯗꯩ ꯑꯃꯨꯛ ꯑꯈꯣꯏꯒꯤ ꯅꯨꯡꯇꯤꯒꯤ ꯏꯁꯤꯡ ꯆꯥꯏꯗꯥ ꯌꯥꯔꯛꯇꯦ ꯑꯁ
ꯑꯁ ꯁꯦꯟꯅꯗ ꯌꯥꯄꯣꯟꯇꯦ
ꯃꯥꯅꯦ ꯇꯤꯟ ꯑꯃꯨꯛ ꯇꯥꯁꯜꯂꯛꯀꯅꯤ
ꯎꯝ ꯍꯤꯗꯥꯛ ꯅꯣꯡꯂꯥ ꯀꯥꯞꯄ ꯑꯗꯒꯤ ꯃꯈꯣꯡ ꯁꯣꯝꯕ ꯍꯥꯏꯕ ꯑꯃꯁꯨ ꯂꯩ
ꯑꯝ
ꯌꯥꯝ ꯆꯥ ꯀꯩꯅꯣ ꯌꯥꯝ ꯏꯐꯣꯔꯠ ꯌꯥꯝ ꯆꯪꯕꯅꯤꯗ ꯃꯅꯥ ꯃꯁꯤꯡꯁꯦ ꯑꯗꯨ ꯏꯁꯥꯒꯤ ꯍꯤꯡꯒꯣꯜꯗ ꯊꯥꯔꯒ ꯆꯥꯕꯒꯤ ꯃꯍꯥꯎꯗꯣ ꯂꯩꯔꯨꯕꯒꯗꯤ ꯃꯥꯟꯅꯗꯦꯗꯅ ꯑꯗꯩꯗꯤ ꯏꯟꯖꯥꯡ ꯅꯥꯄꯤ ꯆꯥꯛꯈꯨꯝꯒꯤ ꯏꯟꯖꯥꯡ ꯅꯥꯄꯤꯁꯦ ꯑꯥ ꯌꯥꯝ ꯄꯩꯁꯥ ꯌꯥꯝ ꯆꯠꯄꯅꯦꯕ ꯃꯑꯣꯡ ꯃꯥꯟꯗꯅ ꯑꯩꯈꯣꯏꯅꯗꯤ ꯁꯨꯝ ꯈꯪꯖꯜꯂꯨꯗꯕ ꯑꯗ ꯍꯤꯒꯣꯜꯗ ꯊꯥꯕꯗꯨꯅ ꯌꯥꯝ ꯁꯦꯞ ꯑꯣꯏꯕꯅꯦꯕ
ꯃꯥꯅꯦ ꯅꯨꯡꯇꯤꯒꯤ ꯑꯩꯈꯣꯏꯒꯤ ꯆꯪꯗ ꯌꯥꯗ꯭ꯔꯕꯅꯦ ꯆꯥꯗ ꯌꯥꯗ꯭ꯔꯕꯅꯦꯕ
ꯑꯝ
ꯁꯥ ꯌꯦꯡ ꯀꯥꯏꯅ ꯆꯥꯕꯗꯨꯗꯤ ꯅꯣꯡ ꯐꯥꯗꯣꯛꯀꯤ ꯋꯥꯔꯤꯅꯤꯗꯣ
ꯃꯥꯅꯦ ꯃꯥꯅꯦ ꯑꯗꯩꯗꯤ ꯌꯣꯟ ꯑꯩꯈꯣꯏ ꯌꯥꯝ ꯆꯥꯎꯅ ꯇꯧꯔꯒ ꯌꯣꯟꯕꯁꯤꯗ ꯃꯤ ꯄꯩꯁꯥꯁꯨ ꯑꯗꯨꯝ ꯃꯅꯥ ꯃꯁꯤꯡ ꯑꯗꯨꯝ ꯀꯥꯟꯗꯤ ꯀꯥꯟꯅꯕ ꯖꯥꯠꯅꯤ ꯃꯣꯏꯁꯦ ꯍꯥꯏꯗꯤ ꯆꯥꯎ ꯆꯥꯎꯅ ꯍꯤꯡꯒꯣꯜ ꯆꯥꯎ ꯀꯥꯡꯕꯨꯁꯤ ꯑꯗꯨꯝ ꯑꯥ ꯑꯩꯈꯣꯏꯒꯤ ꯃꯅꯥ ꯃꯁꯤꯡ ꯊꯥꯕꯁꯨ ꯑꯗꯨꯝ ꯍꯩꯁꯨ ꯍꯩꯒꯜꯂꯤꯗꯅ ꯑꯗꯨꯝ ꯊꯥꯔ ꯂꯥꯛꯄꯒꯤ
ꯑꯝ
ꯑꯗꯩꯒꯤ ꯃꯣꯏ ꯌꯨꯝ ꯂꯩꯕꯅꯤꯅ ꯐꯅꯥ ꯃꯣꯏ ꯀꯩꯅꯣ ꯍꯥꯏꯗꯤ ꯃꯣꯏꯒꯤ ꯃꯣꯏꯅ ꯄꯨꯊꯣꯛꯄ ꯄꯣꯠꯁꯦ ꯑꯗꯨꯝ ꯐꯖꯕ ꯑꯗꯨꯝ ꯀꯩꯅꯣ ꯇꯧꯕꯁꯦ ꯑꯣꯏꯒꯜꯂꯦꯕ
ꯑꯝ ꯑꯗꯨꯅꯤꯅꯦ ꯇꯧꯔꯤꯁꯦ ꯍꯥꯢꯗꯤ ꯍꯧꯖꯤꯛꯀꯥꯟꯗꯤ ꯑꯩꯈꯣꯏꯕꯨꯗꯤ ꯀꯩꯁꯨ ꯁꯥ ꯁꯟ ꯈꯔ ꯂꯣꯏꯕꯅꯤꯅ ꯁꯟ ꯅꯨꯡꯒꯤ ꯑꯩꯈꯣꯏꯒꯤ ꯁꯟꯒꯤ ꯁꯟꯊꯤꯒꯨꯝꯕ ꯀꯩꯒꯨꯝꯕꯗꯣ ꯈꯔ ꯆꯥꯏ ꯈꯣꯠꯇꯅ ꯇꯧꯔꯒ ꯍꯣꯏ ꯍꯤꯗꯥꯛ ꯂꯥꯡꯊꯛ ꯃꯩꯒꯤ ꯇꯥꯏꯞꯇ ꯑꯩꯈꯣꯏꯒꯤ ꯀꯥꯞꯄꯤ ꯈꯣꯠꯄꯤ ꯇꯧꯗꯦ ꯍꯧꯖꯤꯛꯀꯥꯟꯗꯤ ꯑꯩꯈꯣꯏꯒꯤ ꯕꯖꯥꯔ ꯀꯩꯊꯦꯜꯗ ꯌꯣꯜꯂꯤꯕ ꯑꯩꯈꯣꯏꯒꯤ ꯃꯅꯥ ꯃꯁꯤꯡ ꯁꯤꯡꯁꯤꯗꯤ ꯄꯤꯇꯔꯨꯛ ꯄꯤꯛꯅ ꯍꯦ ꯍꯦꯛ ꯑꯅꯤ ꯑꯗꯨꯒ ꯃꯣꯏꯒꯤ ꯍꯤꯗꯥꯛ ꯑꯃ ꯂꯩꯅꯗꯥꯏꯅꯦ ꯍꯌꯦꯡ ꯌꯣꯟꯅꯤ ꯍꯥꯏꯔ ꯉꯁꯤꯒꯨꯝꯕꯗ ꯍꯦꯛ ꯆꯥꯏꯁꯤꯜ ꯂꯝꯕꯒꯨꯝꯕ ꯇꯧꯕ ꯍꯦꯛ ꯍꯦꯛ ꯐꯖꯔꯒ ꯅꯣꯡꯉꯥꯜꯂ ꯍꯦꯛ ꯆꯥꯎ ꯂꯩꯔꯝꯕ ꯃꯨꯟꯕꯒꯨꯝꯕ ꯍꯩ ꯌ ꯗ ꯑꯣꯏꯔꯁꯨ ꯁꯨꯃꯥꯏꯅ ꯇꯧꯕꯅꯤꯅ ꯑꯩꯈꯣꯏꯁꯨ ꯁꯨꯝ ꯍꯦꯛ ꯃꯣꯏꯅ ꯑꯗꯨꯃꯥꯏꯅ ꯇꯧꯕꯗꯣ ꯄꯣꯠꯇꯣ ꯆꯥꯔꯨ ꯀꯥꯟꯗꯗꯤ ꯃꯍꯥꯎꯁꯨ ꯌꯥꯎꯗꯦ ꯑꯗꯁꯨ ꯐꯕꯁꯨ ꯅꯠꯇꯦꯗꯣ
ꯃꯥꯅꯦ ꯃꯥꯅꯦ ꯅꯍꯥꯟꯋꯥꯏ ꯌꯣꯡꯆꯥꯛꯇ ꯁꯤꯔꯤꯟꯅ ꯊꯤꯜꯂꯦ ꯊꯤꯜꯂꯝꯃꯦ ꯀꯥꯏꯅ ꯌꯥꯝ ꯇꯧꯅꯈꯤꯕꯗꯣ ꯌꯣꯡꯆꯥꯛ
ꯎꯝ ꯑꯗꯨꯝ ꯈꯔ ꯁꯨꯝ ꯂꯩꯕꯖꯠꯅꯤꯗ ꯍꯥꯏꯗꯤ ꯑꯗꯣ ꯃꯣꯏꯅ ꯁꯨꯃꯥꯏꯅ ꯇꯧꯔꯤꯁꯤ ꯑꯩꯈꯣꯏꯗꯤ ꯁꯦꯡꯅ ꯐꯠꯇꯦꯅ ꯈꯜꯂꯦ ꯍꯥꯏꯕꯗꯤ ꯑꯩꯈꯣꯏ ꯑꯩꯈꯣꯏꯅ ꯌꯣꯜꯂꯤꯕ ꯄꯣꯠ ꯌꯣꯜꯂꯤꯕ ꯃꯤꯁꯤꯡꯁꯤꯅꯁꯨ ꯑꯩꯈꯣꯏꯒꯤ ꯀꯩ ꯍꯥꯏꯅꯤ ꯐꯖꯅ ꯁꯨꯝꯕꯖꯦ ꯇꯧꯕꯤꯔꯣꯏꯗꯕꯅꯦꯕ ꯃꯣꯏ ꯉꯍꯥꯛ ꯈꯛꯀꯤ ꯌꯣꯟꯈꯤꯕꯗꯨꯅ ꯃꯣꯏꯗꯤ ꯄꯩꯁꯥ ꯐꯪꯉꯝꯒꯅꯤ ꯑꯗꯣ ꯃꯣꯏ ꯑꯃꯅ ꯃꯤ ꯑꯃꯒꯤ ꯄꯨꯟꯁꯤ ꯃꯥꯡꯍꯟꯕꯒ ꯆꯞ ꯃꯥꯟꯅꯩ ꯍꯥꯏꯕ
ꯃꯥꯅꯦ ꯃꯥꯅꯦ
ꯈꯪꯗꯦꯗ ꯃꯇꯝꯁꯦ ꯌꯥꯝ ꯂꯨꯔꯦꯗ ꯍꯧꯖꯤꯛꯇꯤ ꯆꯥꯕ ꯊꯛꯄꯁꯦ
ꯆꯥꯕ ꯊꯛꯄ ꯆꯦꯛꯁꯤꯟꯗ꯭ꯔꯒꯗꯤ ꯂꯥꯏꯅꯥ ꯇꯤꯟꯅꯥ ꯅꯥꯔꯛꯑꯦꯗꯅ ꯌꯦꯡꯕꯝ ꯑꯃꯨꯛ ꯐꯔꯛ ꯇꯥꯕꯤ ꯇꯧꯔꯤꯖꯦ ꯍꯥꯏꯗꯤ ꯍꯤꯗꯥꯛ ꯂꯥꯡꯊꯛ ꯍꯥꯏꯔꯦ ꯏꯅꯥꯛ ꯈꯨꯟꯕꯗꯕꯨ ꯄꯪꯂꯩꯗ ꯂꯩꯔꯒ ꯄꯛꯆꯥ ꯆꯥ ꯋꯥꯅꯤ ꯑꯩꯈꯣꯏꯗꯤ ꯀꯥꯏꯗꯒꯤ ꯄꯩꯁꯥꯅ ꯂꯩꯔꯨꯅꯤ ꯍꯤꯗꯥꯛ ꯂꯥꯡꯊꯛꯇꯣ ꯑꯩ ꯅꯥꯕ ꯍꯥꯏꯔꯦ ꯑꯩꯈꯣꯏꯒꯤ ꯇꯣꯂꯣꯞ ꯇꯥꯕ ꯏꯃꯨꯡ ꯅꯠꯇꯕꯅꯤꯅ
ꯎꯝ
ꯑꯝ ꯃꯤ ꯑꯃ ꯅꯥꯔꯛꯄꯗ ꯃꯤ ꯑꯅꯤ ꯑꯍꯨꯝꯗꯤ ꯑꯗꯨꯝ ꯁꯤꯗꯣꯏꯅꯦꯕ ꯏꯃꯨꯡ ꯑꯃꯗ ꯊꯕꯛꯇꯣ ꯁꯨꯗ꯭ꯔꯕꯅꯤꯅ ꯄꯩꯁꯥꯗꯣ ꯂꯥꯛꯑꯔꯣꯏ ꯑꯗꯨꯅ ꯏꯃꯨꯡ ꯄꯠ ꯇꯠꯇꯩꯒꯤ ꯐꯤꯕꯝꯗꯅꯦꯕ ꯂꯩꯔꯤꯁꯦ ꯑꯗꯨꯅ ꯂꯥꯏꯔꯕ ꯄꯩꯁꯥ ꯂꯩꯖꯗꯕ ꯑꯩꯈꯣꯏꯗꯤ ꯆꯥꯕ ꯊꯛꯄꯁꯦ ꯈꯔꯈꯔ ꯆꯦꯛꯁꯤꯟꯗ꯭ꯔꯗꯤ ꯑꯗꯩꯗꯤ ꯍꯧꯖꯤꯛꯀꯥꯟꯁꯦ ꯃꯇꯝꯁꯦ ꯌꯥꯝ ꯂꯨꯔꯦꯗꯅ
ꯎꯝ
ꯑꯗꯨꯗꯨꯅ ꯍꯤꯡꯕꯁꯦ ꯌꯥꯝꯅ ꯆꯦꯛꯁꯤꯟꯅ ꯍꯤꯡꯗ꯭ꯔꯒꯗꯤ ꯁꯨꯝ ꯈꯨꯗꯣꯡ ꯊꯤꯕꯒꯤ ꯊꯤꯕ ꯉꯥꯛꯇꯅꯦꯕ ꯑꯩꯈꯣꯏꯅ ꯊꯦꯡꯅꯗꯣꯏꯁꯦ
ꯃꯥꯅꯦ ꯆꯥꯕ ꯊꯛꯄꯁꯤ ꯌꯥꯝꯅ ꯑꯩꯈꯣꯏꯒꯤ ꯍꯧꯖꯤꯛ ꯀꯥꯟꯗꯤ ꯂꯥꯏꯅꯥ ꯇꯤꯟꯅ ꯁꯤꯁꯨꯝ ꯃꯈꯟ ꯃꯈꯟ ꯌꯥꯝ ꯑꯗꯨ ꯂꯥꯛꯏꯁꯦ ꯑꯗꯩ ꯑꯩꯈꯣꯏꯒꯤ ꯃꯅꯥ ꯃꯁꯤꯡ ꯐꯥꯎꯗ ꯍꯦꯛꯇ ꯑꯇꯣꯞ ꯑꯇꯣꯞꯄ ꯃꯐꯝꯗꯗꯤ ꯍꯦꯛꯇ ꯑꯩꯈꯣꯏꯒꯤ ꯍꯥꯔꯁꯤ ꯍꯦꯛꯇ ꯑꯔꯣꯏꯕꯤ ꯍꯩꯊꯕꯤ ꯑꯗꯩ ꯉꯥꯒꯁꯤ ꯍꯧꯖꯤꯛ ꯅꯍꯥꯟꯋꯥꯏ ꯑꯩꯈꯣꯏꯅ ꯑꯉꯥꯡ ꯑꯣꯏꯔꯤꯉꯩ ꯃꯇꯝꯗꯗꯤ ꯉꯥ ꯃꯆꯥ ꯀꯥꯏꯁꯦ ꯀꯩꯁꯨ ꯊꯣꯛꯂꯛ ꯇꯦ ꯍꯨꯞ ꯅꯨꯡ ꯑꯗꯒꯤ ꯍꯨꯔꯦꯟꯒꯤ ꯑꯩꯈꯣꯏꯒꯤ ꯆꯔꯥꯡꯒꯨꯝꯕ ꯀꯩꯒꯨꯝꯕ ꯐꯣꯏꯅꯗꯅ ꯈꯣꯠꯅꯗꯅ ꯄꯥꯠꯇꯒ ꯂꯩꯕ ꯆꯔꯥꯡ ꯁꯨꯝꯕꯁꯦ ꯐꯣꯏ ꯈꯣꯠꯇꯅ ꯊꯥꯛꯅꯔꯝꯃꯦ ꯆꯦꯡꯒꯤ ꯑꯩꯈꯣꯏꯒꯤ ꯆꯦꯡ ꯇꯛꯈꯤꯕꯒꯤ ꯆꯦꯡꯀꯨꯞꯀꯨꯝꯕ ꯋꯥ ꯑꯩꯈꯣꯏꯒꯤ ꯋꯥꯏꯔꯨꯒꯨꯝꯕ ꯇꯧꯔ ꯇꯧꯅꯔꯝꯃꯤ ꯍꯧꯖꯤꯛꯇꯤ ꯁꯨꯝꯕꯒꯤ ꯀꯩꯅꯣꯁꯦ ꯇꯣꯛꯈ꯭ꯔꯦ ꯄꯤꯛꯇ꯭ꯔꯨꯛ ꯄꯤꯛ ꯢꯉꯩꯗꯒꯤ ꯃꯆꯥꯛ ꯑꯁꯤꯅ ꯏꯁꯇꯥꯔꯠ ꯇꯔꯅꯦ ꯍꯥꯏꯕ ꯅꯦ ꯑꯗꯨꯕꯨ ꯍꯥꯢꯕꯅꯦ ꯃꯌꯥꯝ ꯂꯩ ꯑꯩꯖꯤꯗ
ꯁꯤꯅ
ꯃꯣꯏꯅ ꯎꯝ ꯍꯥꯏꯗꯤ ꯃꯣꯏꯅ ꯁꯨꯃꯥꯏꯅ ꯊꯣꯛꯂꯛꯏꯁꯤ ꯕꯨꯗꯤ ꯍꯥꯏꯗꯤ ꯐꯥꯔꯃꯔꯗꯕꯨꯗꯤ ꯑꯋꯥꯕꯕꯨꯗꯤ ꯈꯔ ꯍꯥꯏꯕꯗꯤ ꯈꯔ ꯃꯈꯩꯗꯤ ꯀꯣꯛꯑꯦ ꯍꯥꯏꯗꯤ ꯅꯍꯥꯟꯋꯥꯏꯗꯤ ꯑꯩ ꯅꯨꯡꯁꯥ ꯁꯥꯔ ꯀꯥꯟꯗꯨꯗ ꯑꯩꯈꯣꯏꯒꯤ ꯉꯥꯒꯤ ꯁꯖꯤꯛꯅꯦꯅ ꯐꯥꯟꯗ ꯌꯥꯄꯣꯠꯇꯦ ꯅꯨꯡꯇꯤꯒꯤ ꯍꯥꯏꯗꯤ ꯊꯥꯛꯅꯔꯤꯕꯅꯦꯕ
ꯎꯝ
ꯊꯥꯛꯅꯕꯗꯣ ꯍꯥꯏꯗꯤ ꯑꯗꯨꯝ ꯑꯋꯥꯕꯗꯤ ꯋꯥꯅꯦꯕ ꯍꯥꯏꯗꯤ ꯉꯥ ꯃꯆꯥ ꯍꯧꯖꯤꯛꯇꯤ ꯉꯥ ꯃꯆꯥꯛ ꯊꯥꯛꯇꯣꯔꯦ ꯍꯥꯏꯔꯒ ꯕꯦꯒ ꯑꯃ ꯊꯛ ꯂꯦꯟꯈꯥꯏꯔꯒ
ꯕꯦꯒ ꯑꯃ ꯂꯦꯟꯒꯥꯏꯒ ꯁꯗ ꯁꯗ ꯆꯥꯏꯈ꯭ꯔꯅꯤ
ꯄꯨꯔꯦ ꯑꯋꯥꯕꯕꯨꯗꯤ ꯌꯥꯝ ꯐꯕ ꯑꯗꯣ
ꯎꯝ
ꯑꯩꯈꯣꯏꯅ ꯆꯥꯁꯤꯜꯂꯨ ꯀꯥꯟꯗꯗꯤ ꯃꯆꯥꯥꯛ ꯍꯥꯏꯁꯦ ꯁꯦꯝꯃꯛꯄꯗ ꯃꯣꯏꯅ ꯀꯦꯃꯤꯀꯦꯜ ꯀꯩ ꯃꯌꯥꯝ ꯌꯥꯎꯔꯤꯅꯦ ꯁꯦꯝ ꯁꯥꯕꯗ
ꯎꯝ ꯊꯨꯅ ꯆꯥꯎꯅꯕ
ꯑꯥ
ꯑꯩ ꯊꯨꯅ ꯆꯥꯎꯔꯗꯤ ꯐꯥꯔꯃꯔ ꯑꯩꯈꯣꯏꯒꯤ ꯐꯥꯔꯃꯔ ꯀꯥꯡꯕꯨꯁꯤꯁꯨ ꯁꯤ ꯍꯤꯗꯥꯛꯁꯦ ꯉꯥ ꯊꯨ ꯆꯥꯎꯏ ꯈꯪꯉꯗꯤ ꯑꯃꯨꯛ ꯃꯣꯏ ꯉꯥ ꯃꯆꯤꯟꯖꯥꯛꯇꯣ ꯑꯃꯨꯛ ꯁꯤꯠꯀꯗꯣꯏꯅꯦꯕ ꯀꯝꯄꯦꯅꯤꯗ ꯑꯃꯨꯛ ꯆꯥꯎꯈꯠꯀꯗꯣꯏꯅꯦꯕ ꯄꯩꯁꯥꯗꯣ ꯑꯗꯨꯗꯨꯒꯤ ꯃꯣꯏꯗ ꯉꯥ ꯗꯣ ꯐꯕ ꯐꯠꯇꯕ ꯉꯥꯗꯣ ꯆꯥꯎꯔ ꯂꯣꯏꯔꯦ ꯍꯥꯏꯕ ꯋꯥꯈꯜꯂꯣꯟꯖꯤꯒ ꯂꯣꯏꯅꯅ ꯁꯥꯕꯅꯦꯕ
ꯑꯥ ꯑꯁ ꯑꯗꯨꯅꯤꯅꯦ ꯍꯧꯖꯤꯛꯀꯥꯟꯗꯤꯕꯣ ꯌꯥꯗ꯭ꯔꯦ ꯁꯨꯝꯕ ꯃꯌꯥꯝꯁꯤ ꯁꯨꯝ ꯊꯣꯛꯂꯛꯄꯅ ꯉꯥ ꯈꯛꯇ ꯅꯠꯇꯦ ꯄꯥꯝꯕꯤꯗꯒꯤ ꯀꯩꯗꯒꯤ ꯍꯧꯔꯤꯕ ꯈꯨꯗꯤꯡꯃꯛ ꯑꯩꯈꯣꯏꯒꯤ ꯊꯥꯛꯇꯕ ꯆꯥꯏꯗꯕ ꯑꯝꯇ ꯂꯩꯁꯤꯜꯂꯛꯇ꯭ꯔꯕꯅꯤꯅ ꯁꯨꯝ ꯃꯤꯑꯣꯏꯕ ꯑꯩꯈꯣꯏꯅ ꯁꯨꯝ ꯆꯥꯁꯤꯜꯂꯒ ꯑꯩꯈꯣꯏꯒꯤ ꯍꯥꯏꯗꯤ ꯑꯩꯈꯣꯏꯅ ꯃꯣꯏ ꯀꯦꯃꯤꯀꯦꯜ ꯈꯖꯤꯛ ꯈꯖꯤꯛ ꯃꯌꯥꯝꯗꯨꯅ ꯑꯩꯈꯣꯏꯒꯤ ꯍꯛꯆꯥꯡ ꯃꯅꯨꯡꯗꯗꯤ ꯑꯩꯈꯣꯏꯒꯤ ꯍꯨ ꯍꯥꯏꯕꯁꯤꯃ ꯁꯨꯝ ꯑꯣꯜꯂꯛꯑꯕꯅꯤꯅ ꯂꯥꯏꯅꯥ ꯇꯤꯟꯅꯥꯁꯦ ꯑꯩ ꯀꯩꯁꯨ ꯆꯥꯖꯗꯦ ꯑꯩ ꯅꯤꯁꯥ ꯆꯥꯗꯦ ꯑꯗꯨ ꯇꯧꯗꯦ ꯍꯥꯏꯕ ꯅꯤꯁꯥ ꯆꯥꯗꯕ ꯃꯌꯥꯝ ꯍꯧꯖꯤꯛꯇꯤ ꯂꯥꯏꯅꯥꯁꯦ ꯖꯥꯠ ꯖꯥꯠ ꯅꯥꯔꯒ ꯌꯥꯝ ꯂꯩꯔꯦꯕ ꯃꯣꯏꯅ ꯅꯤꯁꯥ ꯆꯥꯗ꯭ꯔꯒꯁꯨ ꯅꯥꯔꯛꯏꯕꯗꯨꯗꯤ ꯐꯧ ꯕꯣꯛꯇ ꯗꯤ ꯐꯧ ꯊꯥꯕꯗꯒꯤ ꯑꯗꯨꯝ ꯍꯧꯔꯦ ꯀꯩꯅꯣ ꯍꯥꯏꯗꯤ ꯆꯥꯏꯔꯤꯕ ꯈꯣꯠꯂꯤꯕ ꯃꯌꯥꯝꯁꯤꯅ ꯍꯥꯏꯇꯥꯔꯦꯀꯣ
ꯃꯥꯅꯦ ꯃꯥꯅꯦ
ꯁꯤꯖꯤꯅ ꯑꯗꯨꯝ ꯀꯩ ꯀꯩꯁꯨ ꯅꯠꯇ꯭ꯔꯒꯁꯨ ꯍꯥꯏꯗꯤ ꯆꯥꯔꯤꯕ ꯑꯩꯈꯣꯏꯒꯤ ꯆꯦꯡꯁꯤꯡꯁꯤꯗꯒꯤ ꯑꯗꯨꯝ ꯍꯨ ꯍꯨ ꯆꯥꯕꯒ ꯆꯞ ꯃꯥꯅꯔꯦꯕ ꯍꯧꯖꯤꯛꯇꯤ
ꯃꯥꯅꯤ ꯃꯥꯅꯤ ꯄꯨꯛ ꯁꯦ ꯍꯥꯡꯕ ꯅꯨꯡꯉꯥꯏꯇꯕꯒꯤ
ꯃꯥꯅꯦ
ꯁꯨꯝ ꯑꯐꯕꯅꯤ ꯐꯠꯇꯕꯅꯤ ꯀꯥ ꯆꯥꯥꯁꯟꯂꯨꯔꯒ ꯆꯞ ꯃꯥꯟꯅꯔꯦꯕ
ꯑꯥ ꯑꯁ ꯌꯥꯝ ꯂꯨꯔꯦꯗ ꯍꯧꯖꯤꯛꯇꯤ ꯃꯇꯝꯁꯦ ꯑꯗꯨꯅ ꯈꯔ ꯃꯣꯏꯒꯤ ꯁꯨꯝ ꯑꯩꯅ ꯁꯨꯝ ꯄꯥꯎ ꯇꯥꯕꯗ ꯃꯣꯏꯒꯤ ꯃꯅꯥ ꯃꯁꯤꯡ ꯊꯥꯅꯕ ꯃꯤ ꯐꯥꯔꯝ ꯆꯥꯎꯅ ꯆꯥꯎꯅꯒ ꯂꯩꯔꯒ ꯑꯩꯈꯣꯏꯒꯤ ꯐꯥꯔꯝ ꯃꯥꯒꯤ ꯂꯧꯕꯨꯛ ꯂꯝꯍꯥꯡꯒ ꯂꯩꯕ ꯆꯥꯎꯅ ꯥꯆꯥꯎꯅ ꯊꯅꯕ ꯀꯥꯡꯕꯨꯗꯤ ꯁꯣꯛꯑꯣꯏ ꯌꯣꯟꯕꯩꯅ ꯇꯣꯉꯥꯟꯅ ꯑꯝ ꯊꯥꯔꯒ ꯃꯣꯏꯒꯤ ꯌꯨꯝꯒꯤ ꯆꯥꯅꯕꯅ ꯇꯣꯉꯥꯟꯅ ꯑꯃꯥ ꯊꯥꯕꯤ ꯈꯣꯠꯄꯤ ꯌꯥꯝ
ꯃꯥ ꯃꯥꯅꯦ ꯃꯥꯅꯦ ꯑꯗꯨ ꯌꯥꯝ ꯍꯧꯖꯤꯛ ꯍꯨꯖꯤꯛꯀꯥ ꯑꯗꯨꯌꯥ ꯑꯗꯨ ꯉꯥꯛꯇꯅꯦ ꯍꯧꯖꯤꯛ ꯇꯧꯅꯩꯖꯦ ꯆꯥꯕꯒ ꯌꯣ ꯆꯥꯕꯩ ꯊꯥꯕꯒ ꯌꯣꯟꯕꯒꯤ ꯊꯥꯕꯒ ꯄꯨꯟꯗꯕꯤꯖꯦ
ꯑꯥ
ꯈꯣꯏ ꯑꯅꯛꯄ ꯖꯒꯥꯗꯖꯨ ꯇꯧꯅꯩꯑꯕ ꯃꯣꯏ ꯐꯥꯝ ꯆꯥꯎꯅ ꯇꯧꯅꯕ ꯀꯥꯡꯒꯨꯖꯦ꯫
ꯑꯥ
ꯑꯁ ꯈꯣꯏ ꯌꯨꯝꯗ ꯆꯥ ꯌꯨꯝ ꯕꯣꯕꯣꯏ ꯌꯨꯝꯗ ꯆꯥꯅꯕꯅ ꯑꯈꯣꯏꯒꯤ ꯁꯟꯊꯤꯒꯨꯝꯕ ꯀꯩꯒꯨꯝꯕꯖꯦ ꯍꯥꯞꯄꯒ ꯐꯖꯅ, ꯁꯦꯡꯅ ꯑꯗꯨꯝ ꯍꯥꯏꯗꯤ ꯐꯖꯒꯦꯔ ꯊꯤꯒꯦꯔꯥ ꯑꯗꯨꯝ ꯊꯥꯏꯌꯦꯕ꯫ ꯌꯣꯟꯅꯕꯁꯤꯗꯤ ꯆꯥꯎ ꯆꯥꯎ ꯆꯥꯎꯕꯅꯕ ꯑꯗꯩꯗꯤ ꯐꯖꯨ ꯐꯖꯅꯕ ꯍꯤꯗꯥꯛꯁꯤ ꯄꯪꯀꯥꯞꯇ ꯀꯥꯞ ꯁꯟꯕꯤꯅꯦꯕ ꯃꯣꯏꯅ ꯆꯥꯔꯔꯣꯏꯗꯧ ꯃꯇꯥꯒꯨꯝ꯫
ꯑꯥ
ꯑꯗꯨꯅ ꯍꯛꯆꯥꯡ ꯁꯣꯛ